ꯑꯥꯎ
ꯎꯝ ꯍꯧꯖꯤꯛꯅ ꯈꯤꯇꯪ ꯑꯥ ꯑꯥ ꯀꯟꯕꯒꯨꯝ ꯇꯧꯋꯤꯅꯦ ꯈꯣꯟꯖꯦꯜꯁꯦ
ꯈꯪꯗꯦꯅꯦ ꯀꯩꯅꯣ ꯇꯧꯕꯒꯤꯁꯦ ꯑꯩꯈꯣꯏꯒꯤ
ꯑꯗꯨꯗꯤ ꯃꯣꯏꯅ ꯇꯧꯕ ꯑꯣꯏꯔꯝꯒꯅꯤ ꯃꯣꯏꯒꯤ ꯑꯩꯈꯣꯏꯒꯤ
ꯅꯠꯇꯦ ꯑꯩꯈꯣꯏ ꯍꯣꯏ ꯑꯗꯨ ꯀꯩꯅꯣ ꯑꯣꯏꯕ ꯃꯥꯜꯂꯦ ꯍꯥꯏꯗꯤ ꯀꯩꯅꯣ ꯅꯦꯠꯋꯥꯛꯁꯦ ꯈꯤꯇꯪ ꯅꯨꯡꯉꯥꯏꯇꯕ꯭ꯔꯥ ꯑꯗꯨ ꯈꯔ ꯂꯩꯔꯝꯒꯅꯤ ꯑꯗꯨꯅꯅꯤ
ꯀꯩꯅꯣꯒꯤꯕꯨꯗꯤ ꯁꯤꯒꯤꯗꯤ ꯁꯤꯒꯤ ꯃꯔꯝꯗꯕꯨꯗꯤ ꯑꯣꯏꯔꯦꯀꯣ ꯑꯣꯖꯥꯗ ꯍꯪꯉꯒ ꯇꯧꯔꯤ ꯍꯥꯏꯔꯤ ꯀꯩꯝ ꯀꯥꯏꯗꯦ ꯑꯗꯨ ꯑꯥ ꯀꯩꯅꯣꯅꯦ ꯑꯩꯈꯣꯏꯅ ꯁꯤ ꯇꯧꯕꯗ ꯑꯩꯈꯣꯏ ꯇꯔꯥꯅꯤꯊꯣꯏ ꯑꯃ ꯁꯨꯏ ꯁꯨꯕ ꯅꯠꯇ꯭ꯔꯥ ꯑꯩꯈꯣꯏ ꯍꯣꯔꯦꯟ ꯁꯥ ꯋꯥꯔꯤ ꯁꯥꯟꯅꯕꯁꯦ ꯑꯗꯨꯒꯤꯗ ꯇꯔꯥꯅꯤꯊꯣꯏꯗꯣ ꯑꯗꯨꯝ ꯁꯨꯍꯜꯂꯣ ꯍꯥꯏꯕꯅꯦ ꯃꯥꯅ ꯍꯥꯏꯖꯦ ꯅꯪꯅ ꯇꯧꯕ ꯑꯣꯏꯔꯖꯨ ꯑꯩꯅ ꯇꯧꯕ ꯑꯣꯏꯔꯒꯖꯨ
ꯍꯣꯏ ꯍꯣꯏ
ꯀꯩꯒꯤꯅꯣ ꯍꯥꯏꯕ ꯃꯇꯝꯗ ꯑꯩꯈꯣꯏꯗꯤ ꯃꯔꯛꯇ ꯆꯨꯝꯗꯕ ꯁꯦꯡꯗꯕ ꯃꯌꯥꯝ ꯌꯥꯎꯕꯗꯣ
ꯍꯣꯏ
ꯃꯣꯏꯅ ꯃꯔꯛꯇ ꯀꯛꯀꯦ ꯍꯥꯏꯌꯦꯕꯀꯣ
ꯍꯣꯏ
ꯌꯦꯡꯁꯟꯒꯦ ꯑꯗꯨꯒ ꯀꯛꯀꯦ ꯍꯥꯏ
ꯍꯣꯏ ꯍꯣꯏ ꯑꯗꯣ ꯀꯩꯅꯣꯗꯤ ꯎꯝ ꯍꯌꯦꯡꯗꯤ ꯀꯩꯀꯩ ꯀꯔꯤ ꯀꯔꯤ ꯊꯧꯔꯥꯡ ꯂꯩ ꯍꯥꯏꯗꯤ ꯍꯌꯦꯡꯗꯤ ꯀꯩꯀꯩ ꯇꯧꯒꯦꯅ ꯈꯜꯂꯤꯒꯦ
ꯍꯌꯦꯡꯖꯦ ꯀꯩꯅꯣ ꯂꯧꯕ ꯆꯠꯀꯗꯧ ꯃꯥꯜꯂꯦ ꯉꯁꯥꯏ ꯑꯩꯅ ꯍꯥꯏꯕꯗꯣ ꯁꯤ ꯑꯩꯈꯣꯏꯅ ꯋꯥꯔꯤ ꯁꯥꯟꯅꯕ ꯑꯩꯈꯣꯏꯅ ꯁꯤꯗ ꯍꯧꯖꯤꯛ ꯑꯩꯈꯣꯏꯅ ꯁꯤꯖꯤꯟꯅꯔꯤꯕ ꯄꯣꯠꯁꯦ ꯁꯤꯖꯦ ꯑꯩꯒꯤꯖꯦ ꯌꯥꯗꯕ ꯀꯨꯏꯔꯦꯕ ꯑꯩꯖꯦ ꯂꯣꯌꯦꯡꯖꯦ ꯂꯧꯕ ꯆꯠꯀꯦꯅ ꯇꯧꯕ
ꯑꯣ ꯑꯇꯩ ꯑꯗꯨ ꯑꯗꯨ ꯅꯠꯇꯕ ꯑꯗꯨ ꯅꯠꯇꯕ ꯊꯕꯛ ꯑꯇꯣꯞꯄ ꯁꯨꯝ ꯍꯥꯏꯗꯤ ꯗꯤ ꯏꯁꯥꯒꯤ ꯑꯣꯏꯔꯁꯨ ꯑꯗꯥꯒꯤ ꯏꯃꯥꯟꯅꯕꯒ ꯄꯨꯟꯕ ꯑꯗꯥꯒꯤ ꯀꯩꯊꯦꯜꯒꯨꯝꯕ ꯆꯠꯄ ꯈꯣꯠꯄ ꯂꯩꯇꯕ꯭ꯔꯥꯕ ꯍꯌꯦꯡꯁ
ꯑꯗꯨ ꯑꯗꯨ ꯆꯠꯂꯒ ꯑꯗꯨꯒ ꯍꯜꯂꯛꯑꯒ ꯀꯩꯅꯣ ꯆꯥꯛ ꯆꯥ ꯇꯣꯛꯑꯒ ꯂꯥꯏ ꯂꯥꯏꯔꯤꯛ ꯑꯃ ꯂꯧꯕ ꯂꯥꯛꯑꯣ ꯍꯥꯏꯅ ꯍꯥꯏꯔꯛꯑꯦ ꯑꯁ ꯑꯥ ꯀꯩꯅꯣꯗ ꯃꯩ ꯃꯍꯩ ꯇꯝꯐꯝ ꯀꯩꯅꯣꯗ ꯀꯩꯒꯤꯅꯣ ꯍꯥꯏꯕ ꯃꯇꯝꯗ ꯍꯌꯦꯡ ꯃꯊꯪꯁꯦ ꯑꯩꯈꯣꯏꯁꯦ ꯊꯕꯛ ꯑꯃ ꯂꯩ ꯑꯉꯥꯡꯁꯤꯡ ꯇꯥꯛꯄ ꯈꯣꯠꯄ ꯂꯥꯛꯑꯣ ꯍꯥꯏꯅ ꯑꯃ ꯋꯤꯛ ꯑꯃ ꯁꯤꯜꯂꯤꯕꯀꯣ ꯗꯨꯒ ꯑꯩꯁꯦ ꯀꯧꯔꯛꯄ ꯍꯥꯏꯇꯥꯔꯦ ꯃꯣꯏꯅ ꯑꯗꯣ ꯅꯨꯃꯤꯠ ꯍꯨꯝꯅꯤꯁꯦ ꯑꯩꯈꯣꯏ ꯑꯣꯖꯥ ꯑꯅꯤ ꯑꯍꯨꯝꯅ ꯄꯨꯜꯂꯒ ꯑꯗꯨꯒꯤ ꯈ꯭ꯋꯥꯏꯗꯒꯤ ꯃꯊꯛ ꯊꯣꯡꯕ ꯑꯉꯥꯡꯁꯤꯡꯗꯣ ꯑꯩ ꯑꯩꯒꯤ ꯇꯥꯕꯅꯦꯕ
ꯑꯗꯨꯗꯤ ꯂꯥꯏꯔꯤꯛ ꯂꯥꯏꯔꯤꯛ ꯇꯥꯛꯄ ꯆꯠꯇꯣꯏꯅꯦꯕ
ꯃꯥꯅꯦ ꯃꯥꯅꯦ ꯑꯩꯈꯣꯏꯒꯤ ꯅꯨꯃꯤꯠ ꯍꯨꯝꯅꯤꯒꯤ ꯀꯩꯅꯣ ꯑꯃ ꯂꯩꯌꯦꯕꯀꯣ
ꯍꯣꯏ
ꯑꯗꯨꯒꯤ ꯂꯩꯕ ꯑꯗꯨꯒꯤꯗꯣ ꯃꯣꯏꯅ ꯑꯗꯥ ꯑꯗꯨꯗ ꯇꯥꯛꯅꯕ ꯂꯥꯏꯔꯤꯛꯇꯣ ꯂꯧꯕ ꯂꯥꯛꯑꯣ ꯑꯗꯨꯅꯗꯤ ꯃꯈꯜ ꯌꯥꯝꯃꯤ ꯑꯗꯣ ꯀꯃꯥꯏ ꯀꯃꯥꯏ ꯇꯧꯒꯅꯤ ꯍꯥꯏꯕꯗꯨ ꯇꯥꯟꯅꯕ ꯃꯣꯏꯒꯤ ꯑꯣꯖꯥꯗꯨꯅ ꯀꯧꯔꯛꯄ ꯑꯩꯉꯣꯟꯗ
ꯑꯣ
ꯑꯗꯨ ꯂꯧꯔꯨꯔꯒ ꯍꯌꯦꯡ ꯍꯌꯦꯡ ꯃꯊꯪꯗꯩꯗꯤ ꯊꯕꯛ ꯑꯗꯨꯝ ꯍꯧꯔꯅꯤ ꯍꯦꯛ ꯆꯥꯛ ꯆꯥ ꯇꯣꯛꯑꯒ ꯅꯨꯃꯤꯗꯥꯡ ꯐꯥꯎꯕ ꯑꯗꯨꯃꯥꯏ ꯅꯨꯃꯤꯠ ꯍꯨꯝꯅꯤꯁꯦ ꯑꯥ ꯇꯣꯛꯇꯕꯤꯗ ꯀꯩꯅꯣ ꯇꯧꯒꯗꯧꯕ ꯑꯩꯈꯣꯏꯁꯦ
ꯍꯣꯏ ꯑꯗꯨ ꯀꯩꯅꯣ ꯍꯧꯖꯤꯛꯁꯦ ꯅꯛꯅꯒ ꯂꯩꯔꯝꯃꯗꯤ ꯑꯗꯨꯝ ꯊꯦꯡꯅꯕꯗꯤ ꯌꯥꯕꯖꯥꯠꯅꯤꯀꯣ ꯅꯛꯅꯒ ꯂꯩꯔꯝꯃꯗꯤ ꯎꯅꯔꯒ ꯋꯥꯔꯤ ꯁꯥꯟꯅꯔꯒ ꯍꯥꯏꯗꯤ ꯀꯩꯅꯣꯝꯃ ꯑꯍꯥꯎꯕꯒꯨꯝꯕ ꯆꯥꯃꯤꯟꯅꯔꯒ ꯍꯥꯏꯗꯤ ꯅꯣꯛꯇꯅ ꯈꯦꯗꯅ ꯇꯧꯕ ꯌꯥꯕꯅꯦ ꯑꯗꯣ ꯎꯄꯥꯏ ꯂꯩ
ꯈꫭꯏꯁꯨ ꯑꯩꯈꯣꯏꯁꯨ ꯅꯣꯏꯗꯣꯝꯗ ꯌꯥꯝ ꯂꯥꯛꯄꯅꯤꯗ ꯊꯕꯛ ꯂꯩꯔꯗꯥ ꯀꯩꯒꯤ ꯆꯠ ꯀꯩꯒꯤ ꯆꯠꯄ ꯀꯥꯟꯗꯁꯨ ꯅꯣꯏꯗ ꯑꯗꯨꯝ ꯂꯥꯛꯄꯅꯦ ꯐꯤꯔꯣꯟꯒ ꯂꯩꯒꯦꯅꯦ ꯀꯩꯀꯩ ꯇꯧꯕꯗꯁꯨ
ꯍꯣꯏ ꯑꯗꯨꯅꯦ ꯑꯗꯥꯒꯤ ꯑꯩꯈꯣꯏꯁꯨ ꯑꯗꯨꯝ ꯍꯣꯏ ꯑꯗꯥꯒꯤ ꯑꯗꯨꯝ ꯑꯩꯈꯣꯏꯁꯨ ꯑꯗꯨꯝ ꯀꯣꯏꯕ ꯍꯥꯏꯗꯤ ꯆꯠꯂꯦꯕꯀꯣ ꯅꯣꯏꯔꯣꯝꯗꯁꯨ ꯑꯗꯨꯝ ꯑꯗꯣ ꯀꯩꯅꯣ ꯇꯧꯗꯦ ꯎꯝ ꯍꯥꯏꯗꯤ ꯍꯧꯖꯤꯛꯇꯤ ꯂꯥꯞꯅ ꯂꯩꯔꯕꯅꯤꯅ ꯑꯗꯣ ꯃꯊꯪ ꯊꫭꯡꯂꯛꯄꯗꯗꯤ ꯁꯣꯏꯗꯅ ꯄꯨꯟꯁꯦ ꯑꯍꯥꯎꯕ ꯑꯃ ꯆꯥꯔꯒ ꯑꯥ ꯑꯗꯒꯤ ꯑꯩꯈꯣꯏꯔꯣꯝꯗꯁꯨ ꯑꯗꯨꯝ ꯅꯪ ꯆꯥꯐꯝ ꯈꯪꯉꯝꯒꯅꯤ ꯑꯩꯈꯣꯏꯔꯣꯝꯒꯤꯗꯤ ꯑꯗꯨꯝ ꯍꯥꯏꯗꯤ ꯑꯍꯥꯎꯕ ꯀꯥꯏ ꯀꯥꯏꯗ ꯆꯥꯏ ꯍꯥꯏꯕꯗꯣ ꯑꯗꯣ ꯑꯗꯨꯃꯥꯏꯟ ꯇꯧꯔꯒ ꯅꯣꯡꯃ ꯆꯥꯔꯒ ꯀꯩꯅꯣ ꯇꯧꯁꯦ
ꯃꯥꯅꯤ ꯃꯥꯅꯤ
ꯑꯍꯥꯎꯕ ꯆꯥꯔꯒ ꯋꯥꯔꯤ ꯋꯥꯇꯥꯏ ꯁꯥꯟꯅꯗꯅꯀꯣ ꯑꯗꯒꯤ ꯏꯃꯥꯟꯅꯕ ꯏꯃꯥꯟꯅꯕꯤ ꯕꯤ ꯑꯅꯧꯕ ꯃꯌꯥꯝ ꯑꯃ ꯄꯨꯜꯂꯒ ꯑꯗꯨꯝ ꯋꯥꯈꯜꯂꯣꯟ ꯍꯥꯏꯗꯤ ꯑꯩꯈꯣꯏ ꯑꯩꯈꯣꯏꯒꯤ ꯀꯩꯅꯣ ꯇꯧꯖꯕꯗꯣ ꯍꯥꯏꯇꯥꯔꯦꯅꯦ ꯑꯥ ꯈꯪꯖ ꯍꯩꯖꯕꯗꯣ ꯗꯨꯝ ꯍꯥꯏꯗꯤ ꯑꯥ ꯇꯥꯟꯅꯔꯒ ꯈꯟꯅꯕꯗꯣ ꯌꯥꯝ ꯅꯨꯡꯉꯥꯏꯕ ꯅꯦꯕꯀꯣ ꯑꯃꯅ ꯑꯃꯅ ꯑꯗꯨꯒ ꯑꯩꯈꯣꯏꯁꯦ ꯑꯗꯨꯃꯥꯏꯅ ꯇꯧꯕꯁꯦ ꯀꯩꯅꯣꯁꯨ ꯑꯣꯏꯗꯅꯀꯣ ꯍꯥꯏꯗꯤ ꯋꯥꯈꯜ ꯂꯧꯁꯤꯡ ꯑꯅꯧꯕꯁꯨ ꯐꯪꯗꯣꯏꯅꯦꯕ ꯃꯌꯥꯝ ꯄꯨꯟꯕ ꯍꯥꯏꯁꯤꯅ ꯅꯠꯇ꯭ꯔꯥ
ꯑꯩ ꯅꯥꯀꯣꯡꯁꯤ ꯌꯦꯠ ꯌꯦꯠꯂꯣꯝꯗꯅ ꯁꯦꯡꯕꯒꯨꯝ ꯇꯧꯋꯤꯅꯦꯁꯦ
ꯀꯩꯅꯣ ꯅꯥꯀꯣꯡ ꯌꯦꯠꯂꯣꯝꯗ ꯁꯤꯡ ꯁꯤꯡꯕ ꯍꯥꯏꯁꯤꯕꯣ
ꯁꯦꯡꯕ ꯍꯥꯏꯁꯦ ꯅꯪꯅ ꯉꯥꯡ ꯉꯥꯡꯉꯛꯄꯗꯣ
ꯍꯣꯏ
ꯁꯨꯝꯒꯤ ꯌꯦꯠꯂꯣꯝ ꯏ ꯑꯥ ꯀꯩ ꯍꯥꯏꯅꯤ ꯂꯣꯝꯗꯗꯤ ꯀꯟꯅ ꯀꯩꯅꯣ ꯇꯧꯗꯕ ꯑꯃꯂꯣꯝꯗꯅ ꯍꯦꯟꯅ ꯁꯦꯡꯕ ꯍꯥꯏ ꯇꯥꯔꯦ
ꯍꯩꯃ ꯑꯗꯨꯗꯤ ꯑꯗꯨꯗꯤ ꯑꯃꯨꯛꯇꯪ ꯌꯦꯡꯊꯣꯛꯑꯣ ꯀꯩꯀꯩ ꯑꯅꯥꯕ ꯂꯩꯕ꯭ꯔꯥꯥ ꯀꯥꯏꯍꯥꯏꯅ ꯌꯦꯡꯊꯣꯛꯄꯅ ꯐꯔꯅꯤ
ꯑꯩꯗꯣ ꯅꯪ ꯑꯩ ꯁꯣꯏꯕ ꯑꯃ ꯂꯩꯅꯦ ꯑꯩꯅ ꯌꯦꯡꯕꯗ ꯁꯣꯝꯒꯤ ꯑꯥ ꯌꯦꯠꯂꯣꯝ ꯑꯣꯏꯔꯣꯝꯒꯤꯁꯦ ꯑꯣꯏꯗꯣꯏꯅꯦꯕ ꯑꯩꯅ ꯃꯔꯛ ꯃꯔꯛ ꯅꯥꯏꯒ ꯍꯥꯏꯕꯗꯣ ꯑꯈꯣꯏ ꯃꯊꯛꯇ ꯄꯥꯏꯕꯤꯒ ꯇꯣꯡꯕꯗꯣ
ꯑꯥ ꯑꯣ
ꯅꯥ ꯑꯗꯨꯗꯣ ꯌꯦꯡꯉꯒ ꯃꯥꯒꯤ ꯃꯅꯨꯡꯒꯤ ꯀꯩꯅꯣꯗꯣ ꯈꯤꯇꯪ ꯃꯅꯨꯡ ꯆꯪꯉꯦ ꯍꯥꯏꯅ
ꯑꯣ
ꯍꯥꯏꯕ
ꯑꯣ
ꯑꯗꯣ ꯑꯩꯅ ꯆꯦꯛ ꯇꯧꯕ ꯃꯐꯝꯗꯅ ꯍꯦꯟꯅ ꯁꯦꯡꯈꯔ꯭ꯦ ꯍꯧꯖꯤꯛꯁꯦ ꯀꯩꯗꯧꯔꯦ ꯒ꯭ꯌꯥꯟ ꯇꯥꯗ꯭ꯔꯦ
ꯍꯣꯏ ꯑꯗꯨꯗꯤ ꯍꯩꯅꯧ ꯂꯩꯇ꯭ꯔꯕ ꯑꯇꯣꯞꯄ ꯅꯪ ꯂꯩꯕꯗꯣ ꯑꯥꯎ ꯑꯗꯨꯗꯤ ꯀꯩꯅꯣ ꯇꯧꯕꯅꯦ ꯍꯥꯏꯗꯤ ꯌꯦꯡꯊꯣꯛꯑꯣ ꯀꯩꯅꯣ ꯐꯖꯅ ꯌꯦꯡꯗ꯭ꯔꯗꯤ ꯈꯪꯕ꯭ꯔꯥ ꯍꯥꯏꯗꯤ ꯑꯗꯣ ꯂꯩꯌꯦꯅ ꯈꯪꯉꯒꯗꯤ ꯑꯗꯨꯝ ꯀꯩꯅꯣ ꯇꯧꯔꯝꯒꯅꯤ ꯍꯥꯏꯇꯥꯔꯦꯅꯦ ꯂꯩꯌꯦꯅ ꯈꯪꯉꯗꯤ ꯑꯗꯨꯝ ꯑꯥ ꯍꯤꯗꯥꯛꯀꯨꯝꯕ ꯆꯥꯔꯒ ꯈꯣꯠꯂꯒ ꯑꯗꯨꯝ ꯐꯔꯛꯀꯅꯤꯌꯦ ꯌꯦꯡꯊꯣꯛꯑꯣ ꯑꯗꯨꯝ ꯍꯧꯕꯗ ꯉꯥꯏꯔꯗꯤ
ꯃꯥꯅꯦ ꯃꯥꯅꯦ ꯑꯩꯈꯣꯏ ꯑꯅꯤ ꯁꯥꯟꯅꯕꯗꯣ ꯃꯁꯤꯡ ꯀꯌꯥꯝ ꯁꯨꯔꯁꯨꯀꯣ ꯈꯪꯗꯦ
ꯑꯣ ꯑꯗꯨ ꯀꯩꯅꯣ ꯇꯧꯔꯁꯨ ꯑꯗꯨꯝ ꯌꯥꯎꯔꯦ ꯍꯥ ꯌꯨꯝꯒꯤꯅꯦ ꯑꯦ ꯃꯈꯥ ꯂꯩꯁꯦ ꯎꯝ
ꯅꯣꯏ ꯇꯨꯏꯁꯟꯒ ꯆꯠꯄꯩꯔ ꯀꯃꯥꯏ ꯇꯧꯏ ꯑꯗꯨ ꯂꯩꯕ
ꯑꯩꯗꯤ ꯀꯩꯅꯣ ꯆꯠꯇꯤ ꯆꯠꯇꯤꯌꯦ ꯑꯗꯨꯝ ꯀꯩꯅꯣ ꯇꯧꯋꯦ ꯍꯥꯏꯗꯤ ꯑꯥ ꯁꯤꯗ ꯑꯗꯨꯝ ꯇꯧꯔꯦ ꯍꯥꯏꯇꯥꯔꯦ ꯌꯨꯝꯗ ꯑꯗꯨꯝ
ꯌꯨꯝꯗ ꯑꯣꯏꯅ
ꯍꯣꯏ ꯌꯨꯝꯗ ꯑꯣꯏꯅ ꯑꯗꯨꯝ ꯀꯩꯅꯣꯗ ꯑꯗꯨꯝ ꯍꯧꯖꯤꯛꯀꯥꯟꯗꯤ ꯑꯗꯨꯝ ꯌꯨꯝꯗ ꯇꯧꯅꯕ ꯌꯥꯔꯦꯗꯅ
ꯃꯥꯅꯦ ꯃꯥꯅꯦ ꯌꯨꯝꯗ ꯎꯝ ꯌꯨꯝꯗ ꯇꯧꯅꯕꯗꯣ ꯌꯨꯝꯗ ꯑꯣꯏꯅ ꯆꯠꯊꯣꯛ ꯆꯠꯊꯣꯛꯇ꯭ꯔꯒꯁꯨ
ꯎꯝ ꯑꯗꯣ ꯍꯌꯦꯡꯗꯤ ꯀꯔꯤ ꯀꯔꯤ ꯀꯔꯤ ꯀꯔꯤ ꯀꯩꯅꯣꯗ ꯁꯕꯖꯦꯛꯇ ꯇꯥꯛꯇꯣꯏꯅꯣꯕ
ꯑ ꯁꯤꯁꯦ ꯑꯩꯈꯣꯏꯒꯤ ꯀꯩꯅꯣꯒꯤ ꯑꯣꯏꯗꯣꯏꯅꯦ ꯑꯩꯈꯣꯏ ꯑꯥ ꯂꯥꯏꯅꯤꯡ ꯑꯩꯈꯣꯏ ꯂꯥꯏꯅꯤꯡꯒꯤ ꯑꯣꯏꯗꯣꯏꯅꯤ
ꯑꯣ
ꯑꯈꯣꯏ ꯂꯥꯏꯅꯤꯡꯒꯤ ꯑꯩꯈꯣꯏ ꯀꯩ ꯍꯥꯏꯅꯤ ꯑꯗ ꯎꯝ ꯃꯊꯛ ꯊꯣꯡꯕꯁꯤꯡꯅ ꯑꯈꯣꯏꯅ ꯈꯪꯕ ꯑꯗꯣ ꯑꯉꯥꯡꯁꯤꯡꯕꯨ ꯇꯝꯕꯤꯕ ꯑꯃ ꯂꯩꯗꯅ
ꯍꯣꯏ
ꯋꯥꯔꯤ ꯋꯥꯔꯤ ꯑꯥ ꯂꯥꯏꯔꯤꯛꯇꯨ ꯄꯥꯔ ꯋꯥꯔꯤ ꯑꯈꯣꯏꯅ ꯍꯟꯗꯣꯛꯄꯤꯕꯗꯣ ꯑꯗꯨ ꯉꯛꯇꯅꯤ ꯑꯇꯣꯞꯄ ꯇꯧꯔꯣꯏ
ꯑꯣ ꯃꯣꯏꯗ ꯀꯩꯅꯣꯒꯨꯝꯕ ꯄꯤꯕꯗꯣ ꯍꯥꯏꯗꯤ ꯑꯐꯕ ꯀꯩꯅꯣ ꯄꯤꯕꯗꯣ ꯍꯥꯏꯗꯤ ꯄꯥꯎꯇꯥꯛꯀꯨꯝꯕ ꯍꯣꯏ
ꯍꯥꯏꯗꯤ ꯃꯣꯏꯗꯣ ꯑꯣꯖꯥꯗꯤ ꯍꯥꯏꯁꯤꯗꯤ ꯄꯨꯔꯥ ꯇꯤ ꯇꯥ ꯂꯩꯔꯕꯅꯤꯅ ꯀꯩꯅꯣꯗ ꯃꯣꯏ ꯇꯝꯐꯝꯗ ꯑꯗꯨꯅ ꯃꯤ ꯑꯅꯧꯕ ꯂꯥꯛꯑꯒ ꯑꯈꯣꯏꯅ ꯍꯥꯏꯔꯀꯥꯟꯗ ꯃꯣꯏ ꯈꯤꯇꯪ ꯇꯥꯕ ꯍꯥꯏꯕ ꯑꯃ ꯂꯩꯗꯅ
ꯍꯣꯏ
ꯎꯝ ꯑ ꯑꯗꯨꯒꯤ ꯁꯤꯟꯕ ꯁꯤꯜꯂꯤꯅꯦ ꯃꯣꯏꯁꯨ
ꯑꯣ ꯍꯥ ꯍꯥ ꯍꯥ ꯑꯗꯨꯗꯤ ꯅꯣꯏꯅ ꯁꯤꯟꯅꯕꯩ ꯋꯥꯅꯦꯕ ꯅꯣꯏꯗ ꯑꯃꯨꯛ
ꯃꯥꯅꯦ ꯃꯥꯅꯦ
ꯎꯝ ꯌꯥꯝ ꯐꯔꯤꯅꯦ ꯑꯗꯨꯁꯨ ꯀꯣ
ꯄꯨ ꯊꯣꯏꯗꯣꯛꯄ ꯑꯇꯣꯞꯄꯗꯤ ꯂꯩꯇꯦ ꯑꯗꯨ ꯈꯛꯇ ꯑꯣꯏꯗꯣꯏꯅꯤ
ꯑꯣ ꯐꯩꯌꯦ ꯐꯩꯌꯦ ꯑꯗꯨꯗꯤ ꯐꯖꯅ ꯍꯌꯦꯡꯗꯣ ꯇꯥꯛꯊꯣꯛ ꯑꯣ ꯑꯗꯨꯒ ꯐꯖꯅ ꯀꯩꯅꯣ ꯇꯧꯔꯣ ꯍꯥꯏꯗꯤ ꯃꯥꯏ ꯄꯥꯛꯅꯕ ꯍꯥꯏꯇꯥꯔꯦꯅꯦ ꯑꯗꯒꯤ ꯀꯩꯅꯣꯈꯩꯗꯤ ꯑꯥ ꯇꯥꯛꯀꯗꯧꯔꯤꯕ ꯀꯩꯅꯣ ꯃꯈꯩꯗꯨꯁꯨ ꯈꯪꯅꯕ ꯍꯥꯏꯇꯥꯔꯦ ꯃꯣꯏꯅ ꯂꯧꯁꯤꯟꯕ ꯍꯩꯇ꯭ꯔꯒꯗꯤ ꯑꯃꯨꯛ ꯀꯥꯟꯅꯗ꯭ꯔꯤꯅꯤꯅꯀꯣ
ꯃꯥꯅꯦ ꯃꯥꯅꯦ ꯃꯥꯅꯦ
ꯎꯝ ꯑꯗꯨꯗꯤ ꯑꯩ ꯀꯣꯏꯅꯣ ꯄꯨꯡ ꯀꯌꯥꯃꯨꯛꯀꯗꯤ ꯇꯧꯗꯣꯏꯅꯣ
ꯑꯩꯈꯣꯏꯁꯦ ꯄꯨꯡ ꯇꯔꯥ ꯇꯔꯥꯃꯊꯣꯏ ꯇꯔꯥꯅꯤꯊꯣꯏ ꯇꯔꯥꯍꯨꯝꯗꯣꯏ ꯇꯔꯃ ꯎ ꯄꯨꯡ ꯑꯍꯨꯝꯒꯨꯝꯕ ꯐꯥꯎꯗꯤ ꯇꯧꯗꯧ ꯃꯥꯜꯂꯦ ꯇꯔꯥꯗꯒꯤ ꯑꯍꯨꯝ
ꯑꯣ ꯑꯗꯨꯝ ꯀꯟꯇꯤꯅ꯭ꯌꯨꯁꯂꯤ ꯄꯨꯡ ꯑꯍꯨꯝꯃꯨꯛꯇꯤ ꯇꯧꯗꯣꯏꯅꯦꯕ
ꯃꯥꯅꯤ ꯃꯥꯅꯤ ꯃꯔꯛꯇ ꯁꯥꯟꯅꯕ ꯈꯣꯠꯄꯁꯨ ꯈꯤꯇꯪ ꯌꯥꯎꯗ ꯃꯥꯂꯦ ꯁꯥꯟꯅꯕ ꯍꯥꯏꯗꯤ ꯑꯩꯈꯣꯏꯒꯤ ꯑꯩꯈꯣꯏꯒꯤ ꯁꯤꯡꯅꯕꯤꯗꯣ
ꯑꯣ ꯑꯗꯨꯝ ꯀꯩꯅꯣꯒꯨꯝꯕ ꯍꯥꯏꯗꯅꯦ ꯑꯗꯨꯝ ꯍꯥꯏꯗꯤ ꯑꯗꯨꯝ ꯑꯗꯨꯝ ꯈꯨꯗꯛꯇ ꯑꯗꯨꯝ ꯁ ꯁꯤꯜꯂꯒ ꯑꯗꯨꯝ ꯑꯣꯏꯗꯣꯏꯅꯦꯕ ꯁꯥꯟꯅꯕ ꯍꯥꯏꯁꯦ ꯒꯦꯝꯒꯨꯝꯕ ꯍꯥꯏꯇꯥꯔꯦꯅꯦꯀꯣ
ꯑꯗꯨꯃꯥꯏꯅ ꯇꯧꯕꯗꯣ ꯃꯔꯛꯇ ꯈꯪꯗꯦ ꯏꯁꯩ ꯖꯒꯣꯏꯒꯤꯁꯨ ꯌꯥꯎꯕ꯭ꯔꯥ ꯈꯪꯗꯦ ꯒ꯭ꯌꯥꯟ ꯇꯥꯗꯦ ꯑꯩꯈꯣꯏꯗꯤ ꯍꯩꯇ꯭ꯔꯕꯅꯤ ꯍꯥꯟꯅꯕꯨꯗꯤ ꯇꯧꯔꯝꯃꯦ ꯍꯧꯖꯤꯛꯇꯤ ꯊꯥꯗꯣꯛꯄ ꯀꯨꯏꯔꯕꯅꯤꯅ
ꯎꯝ
ꯍꯥꯟꯅꯗꯤ ꯈꯨꯟ ꯒꯨꯟ ꯆꯠꯂꯒꯁꯨ ꯑꯩꯈꯣꯏ ꯑꯗꯨꯃꯥꯏꯅ ꯇꯧꯋꯦꯕ ꯈꯨꯟ ꯀꯨꯟ ꯆꯠꯂꯒ
ꯑꯣꯀꯦ ꯑꯗꯨ ꯀꯩꯅꯣꯒꯨꯝꯕꯗꯤ ꯏꯁꯩꯒꯨꯝꯕ ꯁꯛꯄ ꯈꯣꯠꯄꯗꯤ ꯑꯗꯨꯝ ꯍꯩꯔꯝꯒꯅꯦꯅ ꯈꯜꯂꯦ
ꯎꯝ ꯏꯁꯩꯕꯨꯗꯤ ꯍꯣꯏ ꯑꯩꯒꯤ ꯀꯩꯅꯣꯗꯨꯁꯨ ꯇꯝꯕꯁꯨ ꯈꯤꯇꯪꯕꯨꯗꯤ ꯆꯠꯂꯝꯃꯦꯕꯀꯣ
ꯍꯣꯏ
ꯑꯩꯈꯣꯏ ꯃꯅꯤꯄꯨꯔꯁꯦ ꯀꯃꯥꯏꯟ ꯁꯛ ꯃꯅꯤꯄꯨꯔꯤꯁꯦ ꯀꯃꯥꯏꯂ ꯁꯛꯀꯅꯤ ꯍꯥꯏꯕꯗ ꯃꯅꯤꯄꯨꯔꯤ ꯑꯣꯏꯅ ꯇꯝꯕꯗꯨꯗꯤ ꯏꯪꯒꯔꯥꯖꯤꯒꯤꯗꯨ ꯅꯠꯇ꯭ꯔꯦ
ꯏꯁꯥꯒꯤ ꯂꯣꯟꯗꯗꯤ ꯑꯗꯨꯝ ꯍꯩꯔꯦꯅꯦ
ꯎꯝ ꯏꯁꯥꯒꯤ ꯑꯗꯨꯕꯨ ꯏꯁꯥꯒꯤꯗꯤ ꯑꯩ ꯄꯛ ꯁꯛꯇꯦꯗ ꯈꯣꯏ ꯃꯅꯤꯄꯨꯔꯤ ꯑꯌꯥꯝꯕ ꯁꯛꯏ
ꯎꯝ
ꯁꯛꯄꯗ ꯅꯨꯡꯉꯥꯏꯕ ꯅꯨꯡꯉꯥꯏꯇꯕ ꯂꯩꯕꯅꯦꯕ
ꯍꯣꯏ ꯑꯗꯣ ꯀꯩꯅꯣꯗꯤ ꯑ ꯃꯣꯏꯒꯤ ꯑꯃ ꯑꯗꯨꯃꯥꯏꯅ ꯁꯛꯄꯗꯣ ꯅꯣꯏꯒꯤ ꯀꯩꯅꯣꯗ ꯑꯩꯅ ꯁꯨꯝ ꯇꯥꯕꯗ ꯑꯃ ꯀꯩꯅꯣꯗ ꯂꯥꯏ ꯈꯨꯔꯨꯝꯕꯝꯗ ꯑꯗꯨꯝ ꯑꯩꯈꯣꯏꯒꯤ ꯀꯩꯅꯣꯖꯦ ꯇꯝꯍꯜꯂꯦꯅ ꯍꯥꯏꯌꯦ ꯑꯉꯥꯡꯒꯩꯗ ꯑꯗꯨꯝ ꯇꯝꯕ ꯒꯤꯇꯥꯔꯒꯨꯝꯕꯁꯦ ꯑꯗꯨꯝ ꯑꯗꯣ ꯃꯣꯏ ꯑꯁꯤꯒꯤꯗꯤ ꯑꯣꯖꯥ ꯇꯣꯉꯥꯟꯅ ꯂꯩꯕ꯭ꯔꯥ ꯀꯃꯥꯏꯟ ꯇꯧꯋꯤꯅꯣ
ꯑꯥ ꯑ ꯑꯣꯖꯥ ꯇꯣꯉꯥꯟ ꯂꯩ
ꯍꯥꯏꯗꯤ ꯑꯗꯨꯝ ꯑ ꯁꯤꯒꯤ ꯑꯣꯖꯥꯁꯦ ꯑꯩꯈꯣꯏꯒꯤ ꯀꯩꯅꯣ ꯑꯗꯨꯝ ꯑ ꯈꯣꯏ ꯂꯝꯗꯨꯒꯤ ꯑꯗꯨꯝ ꯅꯣꯏꯒꯤ ꯍꯣꯏ ꯅꯠꯇꯕ ꯑꯩꯅ ꯍꯥꯏꯗꯤ ꯑꯗꯣ ꯍꯧꯖꯤꯛꯀꯤ ꯒꯤꯇꯥꯔꯒꯨꯝꯕ ꯇꯝꯕꯤꯕꯒꯤ ꯀꯩꯅꯣ ꯑꯣꯖꯥꯁꯦ ꯑꯗꯨꯝ ꯈꯨꯟꯒꯤ ꯃꯤꯅ ꯑꯗꯨꯝ ꯑꯣꯏꯗꯣꯏꯔꯥ ꯅꯠꯇ꯭ꯔꯒꯅ ꯑꯇꯣꯞꯄꯗꯒꯤ ꯍꯥꯏꯗꯤ ꯑꯗꯨꯝ ꯑ ꯑꯇꯣꯞꯄ ꯇꯒꯤ ꯂꯥꯛꯑꯒ ꯇꯝꯕꯤꯕꯁꯨ ꯌꯥꯎꯋꯦꯗꯅ ꯑꯗꯨꯃꯥꯏꯅ ꯑꯣꯏꯗꯣꯏꯔꯥ ꯅꯠꯇ꯭ꯔꯒꯅ ꯑꯗꯨꯝ ꯈꯨꯟꯒꯤꯗ ꯍꯩꯕ ꯃꯌꯥꯝꯁꯨ ꯂꯩꯗꯅꯀꯣ ꯑꯍꯟꯒꯨꯝꯕ ꯑꯗꯨꯗꯒꯤ ꯃꯣꯏꯅ ꯑꯗꯨꯝ ꯇꯝꯕꯤꯔꯤꯔꯥ ꯀꯃꯥꯏ ꯇꯣꯏꯅꯣ
ꯎꯝ ꯄꯩꯁꯥ ꯂꯩꯕꯁꯤꯡꯅꯗꯤ ꯃꯄꯥꯟꯗꯒꯤ ꯀꯧꯋꯦꯕꯀꯣ ꯑꯗꯨꯒ ꯍꯩꯇꯕꯁꯤꯡꯅꯗꯤ ꯀꯩꯅꯣꯗꯣ ꯇꯝꯃꯦ ꯑꯗꯨꯝ ꯎꯝ ꯀꯩ ꯍꯥꯏꯅꯤ ꯃꯣꯏ ꯈꯨꯟ ꯃꯁꯦꯟ ꯍꯥꯏꯇꯥꯔꯦ
ꯑꯩ
ꯕꯦꯇ ꯑꯩ ꯑꯥ ꯑꯩꯁꯨ ꯈꯤꯇꯪꯕꯨꯗꯤ ꯈꯪꯉꯤꯕ ꯑꯗꯣ ꯑꯩ ꯈꯪꯕꯗꯣ ꯈꯤꯇꯪ ꯈꯤꯇꯪ ꯇꯥꯛꯑꯦꯕ ꯑꯩ ꯏꯃꯥꯟꯅꯕꯁꯤꯡ
ꯑꯣ ꯐꯩ ꯐꯩ ꯑꯗꯨꯗꯤ ꯁꯨꯝ ꯍꯥꯏꯗꯤ ꯑꯈꯪꯕ ꯃꯈꯩꯗꯣ ꯁꯨꯝ ꯁꯤꯌꯔ ꯇꯧꯅꯔꯒ ꯑꯗꯒꯤ ꯑꯗꯨꯝ ꯑꯥ ꯀꯩꯅꯣꯗꯨꯗꯕꯨ ꯍꯥꯏꯕꯨ ꯈꯣꯡꯃꯤꯟꯅꯔꯒ ꯑꯗꯨꯝ ꯍꯩꯔꯛꯄ ꯍꯥꯏꯗꯨꯅꯤꯗ ꯁꯤꯁꯤ ꯇꯧꯕ ꯍꯥꯏꯗꯤ ꯍꯧꯖꯤꯛꯀꯥꯟꯗꯤ ꯌꯥꯝꯁꯨ ꯂꯥꯏꯔꯦꯅꯀꯣ ꯀꯩꯅꯣ ꯑꯗꯨꯝ ꯌꯦꯡꯉꯒ ꯇꯝꯕꯁꯨ ꯌꯥꯏꯌꯦꯅꯥ ꯍꯧꯖꯤꯛꯇꯤ
ꯍꯨꯖꯤꯛ ꯃꯩꯇꯩꯒ ꯆꯤꯡꯃꯤ ꯑ ꯈꯦꯠꯅꯕꯖꯤꯅ ꯑꯃꯨꯛ ꯀꯩꯅꯣ ꯎꯝ ꯎꯝ ꯁꯣ ꯁꯣꯝꯗꯅ ꯀꯩꯅꯣ ꯇꯧꯋꯤꯗꯅ ꯃꯣꯏꯗꯤ ꯑꯥ ꯑꯥ ꯑꯣꯖꯥ ꯌꯥꯎꯅ ꯒꯨꯔꯨ ꯌꯥꯎꯅ ꯇꯝꯕꯅꯦꯕ ꯑꯗꯨꯒ ꯑꯩꯈꯣꯏꯒꯤꯁꯤꯗꯤ ꯀꯩ ꯍꯥꯏꯅꯤ ꯃꯇꯝ ꯂꯦꯟꯕ ꯑꯣꯏꯅ ꯑꯩꯈꯣꯏꯖꯦ ꯁꯛꯄ ꯑꯃ ꯑꯗꯨꯃꯥꯏꯟ ꯇꯧꯋꯦ ꯑꯗꯨꯒꯤꯅꯦ ꯑꯩꯈꯣꯏꯅ ꯐꯥꯎꯕ ꯁꯨꯡꯉꯝ ꯉꯝꯗ꯭ꯔꯤꯁꯦ
ꯑꯣ
ꯑꯗꯨ ꯑꯩ ꯑꯩꯈꯣꯏ ꯇꯥꯝꯐꯝꯗ ꯅꯨꯄꯤ ꯃꯆꯥ ꯆꯍꯤ ꯇꯔꯦꯠ ꯇꯔꯨꯛꯀꯨꯝꯕ ꯌꯥꯎꯔꯤꯕ ꯑꯩꯈꯣꯏ ꯀ ꯌꯦꯡꯉꯣ ꯑꯗꯨ ꯑꯗꯨ ꯑꯣꯏꯔꯒꯗꯤ ꯌꯦꯡꯉꯣ ꯆꯍꯤ ꯇꯔꯦꯠꯇ ꯇꯝꯂꯛꯑꯗꯤ ꯌꯦꯡꯉꯣ
ꯑꯗꯨ ꯃꯥꯅ ꯆꯍꯤ ꯑꯥ ꯆꯍꯤ ꯇꯣꯏꯇꯤꯃꯨꯛꯀ ꯁꯨꯔꯀꯥꯟꯗꯗꯤ ꯑꯗꯨꯝ ꯐꯖꯅ ꯍꯩꯔꯅꯤ ꯑꯗꯨꯅꯦ
ꯃꯥꯅꯦ ꯑꯗꯨꯅꯦ ꯑꯗꯨꯅ ꯑꯈꯣꯏꯗꯤ ꯑꯣꯖꯥ ꯌꯥꯎꯗꯦꯕ ꯑꯗꯨ ꯑꯩ ꯁꯦꯡꯅ ꯍꯥꯏꯕꯗ ꯑꯩ ꯈꯣꯟꯖꯦꯟꯗꯤ ꯐꯖꯗꯦ ꯑꯗꯨꯕꯨ ꯇꯝꯂꯝꯕꯅꯤꯅ ꯁꯨꯃꯥꯏꯅ ꯁꯛꯀꯅꯤ ꯍꯥꯏꯕ ꯃꯑꯣꯡꯗꯤ ꯈꯪꯉꯦ
ꯎꯝ ꯍꯣꯏ ꯑꯗꯨꯗꯤ ꯀꯩꯅꯣ ꯇꯧꯔꯁꯦ ꯇꯨꯝ ꯑꯩꯁꯨ ꯇꯨꯝꯅꯤꯡꯉꯦ ꯇꯨꯝꯃꯒꯦ ꯅꯪꯖꯨ ꯄꯣꯊꯥꯔꯣ ꯍꯌꯦꯡ ꯑꯃꯨꯛ ꯁꯥꯔꯁꯦ ꯀꯣ ꯍꯣꯏ ꯍꯣꯏ ꯊꯝꯃꯒꯦꯀꯣ ꯑꯗꯨꯗꯤ